ꯀꯩꯅꯣ ꯀꯣꯜꯔꯛꯑꯣ ꯍꯥꯏꯔꯒ ꯁꯨꯡꯇꯧ ꯇꯧꯇꯦ ꯅꯪꯁꯨ
ꯀꯔꯤ ꯇꯧꯔꯤꯕ꯭ꯔꯣ
ꯐꯝ ꯐꯝꯃꯤꯅꯦ
ꯀꯔꯝꯕ ꯏꯁꯇꯥꯥꯏꯜꯗ ꯐꯝꯃꯤꯕ
ꯀꯩ ꯍꯥꯏꯕꯅꯣ
ꯀꯔꯝꯕ ꯁꯇꯥꯥꯏꯜꯗ ꯐꯝꯃꯤꯅꯣ ꯍꯥꯏꯗꯤ ꯅꯈꯣꯡꯗꯣ ꯊꯥꯡꯒꯠꯂ ꯐꯝꯃꯤꯔꯣ ꯑꯣ ꯀꯩꯒꯤ ꯁꯥꯎꯗꯣꯔꯤꯒꯦ ꯁꯥꯎꯒꯅꯨꯍꯦ ꯁꯥꯎꯕ ꯐꯠꯇꯕꯅꯦ ꯍꯛꯆꯥꯡ ꯁꯣꯛꯄꯅꯦ ꯑꯩꯗꯣ ꯑꯩꯗꯣ ꯋꯥꯔꯤ ꯁꯥꯟꯅꯔꯝꯕ
ꯌꯥꯔꯦ ꯌꯥꯔꯦ ꯌꯥꯔꯦ ꯅꯪꯒꯤ ꯋꯥꯊꯤ ꯋꯥꯔꯦꯝꯗꯣ ꯑꯩ ꯇꯥꯅꯤꯡꯗꯦꯀꯣ
ꯋꯊꯤ ꯋꯥꯔꯦꯝ ꯅꯠꯇꯦꯃꯦ ꯅꯪꯕꯣ ꯇꯥꯎꯅꯦ ꯑꯁꯦꯡꯕꯅꯤꯅꯦ ꯑꯩꯅ ꯍꯥꯏꯖꯦ
ꯇꯧꯔꯛꯑꯣ ꯍꯥꯏꯔꯒ ꯇꯧꯔ ꯇꯧꯔꯛꯇꯕꯤꯗ ꯃꯤꯒ ꯋꯥꯔꯤ ꯁꯥꯟꯅꯔꯤꯗꯣ ꯀꯩꯅꯣ ꯍꯥꯏꯕ
ꯑꯁ ꯃꯤ ꯍꯥꯏꯗꯤ ꯐꯣꯟꯗ ꯋꯥꯔꯤ ꯁꯥꯟꯅꯕ ꯅꯠꯇꯤꯌꯦ
ꯑꯗꯨ ꯑꯗꯨ ꯑꯣꯏꯔꯁꯨ ꯑꯣꯏꯊꯣꯛꯄ ꯑꯣꯏꯊꯣꯛꯄ ꯊꯕꯛ ꯂꯣꯕ ꯑꯗꯣ
ꯑꯩꯁꯣꯏꯒ꯭ꯔꯦ ꯑꯁ ꯑꯁ ꯑꯁ ꯑꯁ ꯁꯥꯎꯔꯤꯅꯣ ꯅꯪꯒꯤ ꯗꯨꯕꯣ
ꯎꯝ ꯎꯝ ꯑꯁ ꯇꯟꯂꯦꯍꯦ ꯅꯪꯁꯨ
ꯇꯟꯒꯅꯨꯍꯦ ꯇꯜꯂꯒ ꯀꯩ ꯀꯥꯟꯅꯗꯣꯏꯅꯣꯗ ꯋꯥꯔꯤ ꯂꯤꯔꯛꯑꯣ ꯑꯩ ꯍꯧꯖꯤꯛ ꯐꯝꯃꯤ ꯐꯝꯃꯤꯌꯦ
ꯇꯕ꯭ꯔꯣ
ꯇꯥꯏꯌꯦ ꯇꯥꯏꯌꯦ
ꯅꯪꯗꯤ ꯀꯩ ꯆꯥꯛ ꯏꯟꯁꯥꯡ ꯆꯥꯔꯒꯦ
ꯑꯩꯔꯣ ꯑꯥ ꯆꯝꯐꯨꯠꯅꯦꯗ ꯀꯩꯅꯣ ꯆꯝꯊꯣꯡ ꯎꯝ ꯑꯁ ꯀꯣꯂꯤ ꯍꯋꯥꯏꯗꯣ ꯀꯣꯂꯤ ꯍꯋꯥꯏꯗꯣ ꯑꯗꯣ ꯆꯝꯊꯣꯡ ꯆꯨꯝꯊꯣꯡ ꯆꯥꯏ ꯑꯗꯨꯒ ꯉꯔꯥꯡ ꯎꯇꯤ ꯎꯇꯤ ꯈꯔ ꯂꯦꯝꯕ
ꯑꯣ ꯍꯥꯎꯔꯅꯤ ꯎꯇꯤꯗꯣ
ꯍꯥꯎꯕ꯭ꯔꯥ ꯍꯥꯎꯇꯕ꯭ꯔꯥ ꯑꯗꯨꯝ ꯆꯥꯔꯦ ꯎꯁꯣꯏ ꯎꯁꯣꯏ ꯑꯣꯏꯕꯅꯤꯅ
ꯎꯝ ꯎꯝ
ꯊꯕꯛ ꯌꯥꯝ ꯀꯟꯅ ꯇꯧꯕ ꯃꯥꯜꯂꯦ ꯍꯦ ꯅꯣꯏꯁꯤꯗꯤ
ꯇꯧꯗꯦꯗ ꯀꯔꯤ ꯊꯕꯛ ꯇꯧꯗꯣꯏꯅꯣꯗ ꯇꯧꯗꯦ
ꯇꯧꯔꯤꯗꯨꯗꯤ
ꯑꯗꯣ ꯅꯪꯗꯤ ꯍꯔꯥꯎꯔꯤꯕ꯭ꯔꯣ ꯍꯟꯗꯛ ꯃꯔꯛꯁꯦ
ꯀꯩ ꯋꯥꯍꯪꯅꯣ ꯑꯗꯨꯕꯣ ꯑꯩꯕꯨ ꯑꯩꯕꯨ ꯌꯥꯝ ꯅꯨꯡꯉꯥꯏ ꯑꯩꯕꯨ ꯌꯥꯝ ꯅꯨꯡꯉꯥꯏꯌꯦ ꯅꯨꯡꯉꯥꯏ ꯗꯕꯤꯗ ꯂꯩꯕ꯭ꯔꯣꯕ ꯅꯪꯅ ꯑꯗꯨꯃꯥꯏꯅ ꯎꯕ꯭ꯔꯣꯕ
ꯅꯠꯇꯦꯗ ꯁꯨꯝ ꯍꯪꯕꯅꯤꯗ ꯀꯨꯏꯔꯛ ꯃꯇꯨꯡꯗ ꯐꯣꯟ ꯇꯧꯅꯕꯗꯨꯗ
ꯑꯥ ꯅꯨꯡꯉꯥꯏꯅ ꯂꯩꯗ ꯍꯟꯗꯛꯇꯤ ꯅꯨꯡꯉꯥꯏ ꯅꯨꯡꯉꯥꯏꯃꯟꯕꯒꯤ ꯑꯁ ꯅꯣꯏꯈꯠ ꯄꯅ ꯅꯣꯏꯈꯠꯄꯅ ꯌꯥꯗ꯭ꯔꯦ
ꯅꯣꯏꯕꯗꯣ ꯐꯥꯔꯦ ꯅꯨꯡꯉꯥꯏꯕꯅꯁꯨ ꯐꯥꯔꯦ
ꯄꯣꯛꯈꯥꯏꯒꯦ ꯇꯧꯔꯦ ꯑꯁ ꯋꯥꯛꯀꯤꯡꯗꯨꯅꯤꯅꯦ ꯇꯟꯕꯁꯦ ꯆꯠꯀꯦ ꯍꯥꯏꯕꯗꯤ ꯆꯍꯤ ꯑꯃ ꯐꯥꯔꯦ ꯑꯗꯣ ꯆꯠ ꯆꯠꯄꯗꯤ ꯑꯃꯈꯛꯇꯒꯨꯝꯕ ꯑꯣꯏꯔꯝꯒꯅꯤ
ꯑꯥ
ꯆꯠꯄ ꯆꯠꯄꯒ ꯃꯥꯟ ꯑꯥ ꯄ꯭ꯂꯥꯟꯇꯧ ꯄ꯭ꯂꯥꯟꯇꯧꯕꯗꯤ ꯆꯍꯤ ꯑꯃ ꯍꯦꯜꯂ ꯍꯦ
ꯅꯍꯥꯟ ꯑꯩꯈꯣꯏꯅ ꯃꯣꯔꯅꯤꯡ ꯋꯥꯛꯀ ꯆꯦꯟꯕꯗꯣ ꯆꯦꯟꯗꯕ꯭ꯔꯣ ꯅꯪ ꯌꯥꯎ ꯇꯕ꯭ꯔꯣ
ꯌꯥꯎꯔꯝꯒꯅꯤ ꯅꯣꯅꯦꯗ ꯂꯩꯕꯨ ꯀꯥꯟꯗꯁꯨ ꯑꯗꯨꯝ ꯆꯠꯂꯤ ꯗꯨꯗꯤ ꯑꯁ ꯑꯗꯨꯗꯤ ꯌꯥꯝ ꯆꯠꯂꯦꯍꯦ ꯑꯥ ꯑꯗꯨꯗꯤ ꯌꯥꯝ ꯉꯟꯅ ꯆꯠꯂꯦꯍꯦ ꯑꯗꯨꯗꯤ ꯉꯟꯃꯟꯈ꯭ꯔꯦ ꯑꯦꯈꯣꯏ ꯑꯦꯈꯣꯏꯒꯤꯗꯨꯗꯤ
ꯈꯨꯅꯨꯡꯉꯥꯏꯗꯣ ꯑꯗꯨꯏ ꯃꯇꯝꯗ ꯑꯍꯥ
ꯇꯨꯝꯕ ꯇꯨꯝꯗꯕ ꯈꯪꯗ꯭ꯔꯦꯕꯥ ꯇꯨꯝꯗꯕꯤꯗ ꯑꯗꯨꯝ ꯆꯠꯂꯤꯅꯦꯕꯥ ꯑꯥ ꯑꯗꯨꯒ ꯀ꯭ꯂꯥꯁꯇ ꯑꯃꯨꯛ ꯆꯠꯂꯒ ꯇꯨꯝ ꯑꯃꯨꯛ ꯎꯏꯔꯤꯅꯦꯕꯥ
ꯑꯍꯥ ꯍꯥ ꯍꯥ ꯍꯥ ꯈꯨꯅꯨꯡꯉꯥꯏꯗꯣ ꯑꯗꯨꯏ ꯃꯇꯝꯗꯣ
ꯑꯗꯨꯅꯦ
ꯈꯜꯂꯨꯔꯒ ꯑꯗꯨꯒꯤ ꯃꯇꯝ ꯅꯨꯡꯉꯥꯏꯕꯖꯦ ꯑꯩꯉꯣꯟꯗꯗꯤ ꯑꯗꯨꯃꯥꯏꯅ ꯅꯨꯡꯉꯥꯏꯕꯗꯣ ꯐꯪꯗ꯭ꯔꯦꯗꯥ
ꯑꯁ ꯑꯗꯨꯅꯦ ꯑꯗꯨꯅꯦ ꯃꯇꯝ ꯃꯇꯥꯡ ꯃꯇꯥꯡ ꯃꯇꯝꯅ ꯍꯥꯏꯕꯗꯣ
ꯎꯝ ꯆꯍꯤꯒꯤ ꯃꯇꯥꯡꯗꯁꯨ ꯑꯣꯏꯔꯦ
ꯑꯝ ꯃꯇꯝꯅ ꯄꯨꯔꯛꯄꯅꯦꯗꯥꯅ ꯁꯤꯗꯤ ꯅꯨꯡꯉꯥꯏꯔꯛꯀꯅꯤꯗ ꯃꯇꯝ ꯌꯥꯝ ꯂꯩꯔꯤꯗꯥ
ꯈꯪꯗ꯭ꯔꯦ ꯅꯨꯡꯉꯥꯏꯗꯣꯏꯖꯥꯠꯂꯥ ꯅꯨꯡꯉꯥꯏꯔꯣꯏꯗꯣꯏ ꯖꯥꯠꯂꯥ
ꯅꯨꯡꯉꯥꯏꯒꯅꯤ ꯅꯨꯡꯉꯥꯏꯒꯅꯤ ꯅꯣꯏꯗꯤ ꯄꯩꯁꯥ ꯇꯣꯂꯣꯞꯇꯨꯝ ꯆꯥꯔꯒ ꯂꯩꯕꯅꯤꯅ ꯌꯥꯝ ꯅꯨꯡꯉꯥꯏꯔꯦ ꯈꯣꯏꯗꯤ ꯇꯣꯂꯣꯞ ꯐꯥꯎ ꯆꯥꯗ꯭ꯔꯤ ꯁ꯭ꯀꯨꯜ ꯐꯥꯎ ꯀꯥꯕ ꯂꯣꯏꯗꯔꯤ
ꯑꯗꯣ ꯋꯥꯔꯤ ꯑꯃ ꯂꯤꯔꯛꯑꯣ
ꯀꯩꯋꯥꯔꯤ ꯂꯤꯕꯤꯑꯣꯔꯥ
ꯅꯪ ꯂꯤꯔꯛꯑꯣ ꯍꯥꯟꯅ ꯑꯗꯨꯗꯨꯒ ꯑꯩ ꯃꯊꯪꯗ ꯑꯃꯨꯛ ꯂꯤꯔꯛꯑꯒꯦ
ꯑꯁ ꯑꯩꯁꯦ ꯋꯥꯔꯤ ꯂꯤꯅꯕꯁꯦ ꯂꯩꯇꯕ ꯑꯁ ꯅꯍꯥꯟꯗꯣ ꯑꯩꯈꯣꯏ ꯐꯦꯔꯋꯦꯜ ꯇꯧꯕꯅꯦꯕꯥ ꯐꯦꯔꯋꯦꯜ ꯇꯧꯕꯗꯣ ꯑꯁ ꯀꯩꯅꯣ ꯑꯁ ꯍꯩꯄꯥ ꯁꯥꯕ ꯈꯔ ꯑꯗꯨꯝ ꯀ꯭ꯂꯥꯁꯇ ꯁ꯭ꯀꯨꯜ ꯑꯥ ꯑꯩꯈꯣꯏ ꯑꯗꯨꯝ ꯑꯥ ꯑꯥ ꯇꯤꯟꯅꯕꯗꯗꯤ ꯍꯩꯄꯥ ꯁꯥꯕ ꯑꯗꯨꯝ ꯈꯔꯗꯤ ꯑꯗꯨꯝ ꯌꯥꯎꯔꯦꯗꯅꯥ ꯁ꯭ꯀꯨꯜꯗꯗꯤ ꯈꯔ ꯑꯝ ꯌꯥꯝꯅ ꯑꯥ ꯍꯦꯟꯅ ꯍꯩꯕ ꯒꯨꯝꯕ ꯇꯧꯕꯗꯣ ꯑꯗꯨꯒꯨꯝꯕ ꯈꯔ ꯂꯩ ꯈꯔ ꯂꯩꯕꯥ ꯀ꯭ꯂꯥꯁꯁꯨ ꯀ꯭ꯂꯥꯁꯇꯤ ꯁꯨꯛꯂꯥꯛ ꯂꯥꯛꯇꯕ ꯂꯥꯛ ꯅꯠꯇ꯭ꯔꯒ ꯅꯨꯄꯥꯁꯤꯡꯗꯣ ꯅꯨꯄꯤꯁꯤꯡꯗꯤ ꯑꯗꯨꯝ ꯂꯥꯛꯑꯦꯕ ꯑꯗꯨꯝ ꯑꯗꯣ ꯍꯩꯞ ꯄꯥꯗꯤ ꯑꯗꯨꯝ ꯁꯥꯕ ꯅꯨꯄꯥꯁꯤꯡꯗꯣ ꯌꯥꯏ ꯍꯩꯄꯥ ꯁꯥꯔꯒ ꯀꯣ ꯑꯁ ꯏꯁꯇꯦꯖꯇ ꯊꯣꯛꯑꯒ ꯑꯩꯈꯣꯏ ꯁꯤꯅꯤꯌꯔꯒꯤ ꯐꯦꯔꯋꯦꯜ ꯇꯧꯕꯅꯦꯕꯥ ꯑꯗꯣ ꯃꯣꯏꯅ ꯑꯥ ꯏꯁꯩ ꯁꯛꯄꯤꯌꯣ ꯍꯥꯏꯕꯗꯣ ꯑꯗꯨꯝ ꯏꯁꯩ ꯁꯛꯑꯦꯕꯥ ꯑꯗꯣ ꯑꯃꯨꯛ ꯁꯛꯄꯤꯌꯣ ꯍꯥꯏꯕꯒꯤ ꯑꯁ ꯌꯥꯝ ꯍꯩ ꯄꯥ ꯁꯔꯛꯄꯗꯣ ꯐꯝꯃꯒ ꯂꯦꯞꯄꯒ ꯇꯧꯔꯒꯀꯣ ꯌꯥꯝ ꯍꯩꯕꯩ ꯍꯩꯕꯩꯗ ꯑꯗꯣ ꯑꯗꯨ ꯏꯁꯩꯁꯨ ꯑꯅꯤ ꯑꯍꯨꯝꯔꯛ ꯁꯛ ꯁꯛꯑꯦ ꯍꯥꯏꯌꯦ ꯑꯇꯩ ꯀꯣꯂꯦꯖꯇꯁꯨ ꯑꯗꯨ ꯑꯗꯨꯒ ꯃꯥꯅ ꯑꯁꯤꯗ ꯑꯩꯈꯣꯏ ꯑꯥ ꯑꯥ ꯌꯨꯅꯤꯚꯔꯁꯤꯇꯤꯗ ꯂꯥꯛꯑꯒ ꯑꯃꯨꯛ ꯍꯧꯟꯅ ꯍꯩ ꯄꯥ ꯍꯦꯟꯅ ꯁꯥꯕꯗꯣ ꯃꯣꯏꯅ ꯑꯥ ꯀꯩꯅꯣ ꯇꯧꯕ ꯃꯇꯝꯗ ꯑꯁ ꯎꯝ ꯐꯦꯔꯋꯦꯜ ꯇꯧꯗ꯭ꯔꯤꯉꯩꯗ ꯐꯦꯔꯋꯥꯜꯒꯤ ꯄ꯭ꯔꯣꯒꯥꯝ ꯁꯤꯟ ꯁꯤꯟꯕꯗꯣ ꯁꯤꯖꯤꯟꯅꯕ ꯀꯩꯅꯣ ꯀꯩꯀꯥ ꯗꯤꯁꯀꯁꯟ ꯀꯩꯀꯥ ꯇꯧꯁꯦ ꯍꯥꯏꯕꯗꯣ ꯑꯗꯨꯗ ꯂꯥꯛꯑꯣ ꯗꯤꯁꯀꯁꯟ ꯇꯧꯁꯦ ꯍꯥꯏꯕꯗꯣ ꯃꯣꯏꯅ ꯀꯧꯔꯒ ꯂꯥꯛꯄꯗ ꯂꯥꯛꯄ ꯀꯥꯟꯗ ꯑꯩꯈꯣꯏꯒꯤ ꯇꯥꯕꯤꯗꯕꯗꯣ ꯅꯝꯗ ꯑꯩꯈꯣꯏꯅ ꯑꯁꯤ ꯇꯧꯁꯦ ꯑꯁꯤꯅ ꯐꯔꯣꯏꯗ꯭ꯔꯥ ꯑꯁꯤꯅ ꯇꯧ ꯁꯤ ꯇꯧꯁꯦ ꯍꯥꯏꯕ ꯀꯥꯟꯗ ꯃꯣꯏꯅ ꯁꯨꯡꯇꯥ ꯇꯥꯕꯤꯗ꯭ꯔꯒ ꯃꯣꯏꯅ ꯑꯗꯨꯝ ꯂꯥꯛꯑꯣ ꯍꯥꯏꯔꯒ ꯃꯇꯝ ꯃꯥꯡꯍꯟꯕꯗꯣ ꯃꯣꯏꯅ ꯈꯟꯕ ꯈꯛꯇ ꯑꯗꯨꯝ ꯂꯣꯏ ꯇꯧꯈꯤꯕꯗ ꯑꯗꯨꯝ ꯇꯧꯕꯅꯦꯕ ꯌꯥꯝ ꯁꯥꯎꯅꯤꯡꯕꯅꯦꯕ ꯑꯗꯨ ꯑꯩꯈꯣꯏꯅ ꯑꯩꯈꯣꯏꯅ ꯎꯝ ꯄꯩ ꯁꯥꯗꯣ ꯄ ꯆꯥꯝꯃ ꯆꯥꯝꯃ ꯂꯧꯋꯦꯕ ꯐꯦꯔꯋꯦꯜꯒꯤꯗꯣ ꯀꯟꯇ꯭ꯔꯤꯕ꯭ꯌꯨꯁꯟ ꯇꯧꯕ ꯑꯗꯨꯗ ꯆꯥꯛ ꯄꯦꯛ ꯇꯧꯕ ꯂꯩꯗꯅ ꯑꯗꯨ ꯄꯦꯛ ꯇꯧꯕꯗꯣ ꯃꯨꯛ ꯈꯤꯌꯥ ꯈꯤꯠ ꯃꯆꯥ ꯈꯛꯇ ꯆꯥꯕꯅꯦ ꯑꯩꯈꯣꯏꯗꯣ ꯑꯗꯨꯒꯤ ꯑꯩꯈꯣꯏꯅ ꯑꯁ ꯑꯁꯤꯗꯤ ꯍꯦꯟꯃꯜꯂꯦ ꯍꯥꯏꯅ ꯎꯝ ꯑꯥ ꯀꯩ ꯀꯩꯅꯣ ꯄꯦꯛꯀꯤꯡ ꯇꯧꯕ ꯄꯦꯛꯀꯤꯡ ꯑꯅꯤ ꯄ꯭ꯂꯦꯠ ꯑꯅꯤ ꯑꯃꯨꯛ ꯑꯦꯛꯁꯇ꯭ꯔꯥ ꯂꯧꯕ ꯑꯩꯈꯣꯏꯅ ꯂꯧꯔꯒ ꯑꯃꯨꯛ ꯆꯥꯔꯤꯅꯦ ꯑꯥ ꯑꯥ ꯑꯁꯦꯡꯕꯗꯤ ꯑꯃ ꯑꯃꯈꯛꯇ ꯂꯧꯔꯒ ꯆꯥꯗꯣꯏꯅꯦꯕ ꯑꯗꯣ ꯍꯦꯟꯃꯂꯦ ꯂꯨꯄꯥ ꯆꯥꯝꯃꯒꯤ ꯀꯟꯇ꯭ꯔꯤꯕ꯭ꯌꯨꯁꯟꯒꯤ ꯆꯥꯡꯗꯣ ꯊꯣꯛꯑꯔꯣꯏ ꯁꯤꯗꯤ ꯑꯩꯈꯣꯏꯅ ꯍꯦꯛ ꯑꯩꯈꯣꯏꯅ ꯆꯥꯗ꯭ꯔꯗꯤ ꯇꯧꯔꯒ ꯄ꯭ꯂꯦꯠ ꯑꯅꯤ ꯑꯃ ꯂꯧꯔꯒ ꯆꯥꯕꯅꯦꯕ ꯑꯩꯈꯣꯏꯗꯣ
ꯎꯝ
ꯕꯦꯂꯨꯟ ꯁꯨ ꯄꯨꯑꯦ ꯑꯩꯗꯣ ꯑꯁ ꯋꯥꯕꯗꯤ ꯋꯥꯕꯗꯤ ꯁꯥꯁꯨ ꯁꯥꯕ ꯃꯩꯁꯨ ꯑꯃꯨꯛ ꯂꯥꯛꯄ ꯑꯃꯨꯛ ꯃꯨꯠꯄ ꯑꯗꯨꯝ ꯇꯧꯋꯦꯕ ꯃꯨꯛ ꯂꯥꯛꯑꯒ ꯑꯃꯨꯛ ꯃꯨꯠꯄ ꯑꯗꯨꯝ ꯇꯧꯋꯦꯕ ꯑꯗꯨ ꯅꯨꯃꯤꯠꯇꯣ ꯑꯁ ꯑꯃꯨꯛ ꯁꯥꯔꯛꯀꯅꯤ ꯑꯃꯨꯛ ꯏꯪꯉꯛꯀꯅꯤ ꯐꯦꯟꯗ ꯑꯃꯨꯛ ꯃꯨꯠꯊꯠꯀꯅꯤ ꯑꯃꯨꯛ ꯂꯥꯛꯀꯅꯤ ꯑꯗꯨꯝ ꯇꯧꯕꯅꯤꯀꯣ ꯌꯥꯝ ꯁꯥꯕ ꯑꯁ ꯎꯝ ꯐꯅꯦꯛ ꯐꯥꯎ ꯁꯦꯠꯅꯤꯡ ꯁꯦꯠꯅꯤꯡꯗ꯭ꯔꯕꯅꯦ ꯑꯩꯈꯣꯏꯗꯣ ꯎꯝ ꯑꯥ ꯑꯥ ꯃꯇꯣꯝꯗ ꯑꯩꯈꯣꯏ ꯀꯩꯅꯣ ꯅꯥꯟ ꯊꯥꯏꯅꯒꯤ ꯐꯅꯦꯛ ꯁꯦꯠꯄ ꯆꯥꯡꯗꯣ ꯑꯗꯨ ꯑꯗꯨꯒꯨꯝꯅ ꯇꯧ ꯇꯧꯕꯅꯦ ꯑꯩꯗꯣ ꯑꯧ ꯑꯥ ꯑꯃꯨꯛ ꯑꯃꯨꯇꯪ ꯁꯦꯕꯗꯣ ꯑꯗꯨꯃꯥꯏꯅ ꯇꯧꯔꯤꯅꯦ ꯃꯤ ꯃꯔꯥꯛꯇ ꯑꯗꯨꯒꯤ ꯑꯩꯗꯣ ꯔꯨꯝ ꯑꯥ ꯐꯦꯔꯋꯦꯜꯒꯤ ꯔꯨꯝ ꯅꯨꯡꯗꯨꯗꯤ ꯑꯩꯗꯤ ꯐꯝꯗꯦꯕ ꯑꯗꯨꯒꯤ ꯁꯥꯃꯟꯕꯒꯤꯀꯣ ꯑꯩꯈꯣꯏꯗ ꯆꯥꯛ ꯆꯥꯕꯁꯨ ꯌꯥꯝꯅ ꯆꯥꯈ꯭ꯔꯦꯕ ꯎꯝ ꯍꯥꯎ ꯍꯥꯎꯕꯒꯤ ꯆꯥꯕꯗꯤ ꯅꯠꯇꯕ ꯑꯗꯣ ꯄꯩꯁꯥ ꯄꯥꯝꯃꯨꯑꯦꯗꯅ ꯑꯗꯨꯒꯤ ꯑꯁ ꯄꯩꯁꯥꯒꯤ ꯃꯃꯜꯗꯤ ꯑꯗꯨꯝ ꯈꯔꯗꯤ ꯑꯗꯨꯝ ꯆꯥꯁꯦ ꯇꯧꯔꯒ ꯑꯗꯨꯝ ꯆꯥ ꯅꯦꯕ ꯑꯩꯈꯣꯏꯗꯣ ꯇꯉꯒꯦꯕ ꯆꯥꯇ ꯌꯥꯝ ꯆꯥꯃꯟꯕꯒꯤꯀꯣ ꯏꯁꯤꯡ ꯁꯨ ꯌꯥꯝ ꯊꯛꯑꯦꯕ ꯑꯩꯈꯣꯏꯗꯣ ꯑꯗꯨꯒ ꯆꯥꯁꯨ ꯎꯝ ꯆꯥ ꯆꯥꯁꯨ ꯑꯁꯥꯕꯗꯣ ꯑꯗꯨ ꯑꯃꯨꯛ ꯊꯛꯑꯦ ꯁꯪꯒꯣꯝ ꯁꯪꯒꯣꯝꯅ ꯁꯦꯝꯕꯗꯣ ꯑꯗꯨ ꯑꯃꯨꯛ ꯊꯛꯑꯦ ꯑꯗꯨꯒꯤ ꯄꯨꯛꯛꯇꯣ ꯌꯥꯝ ꯆꯥꯎꯔꯛꯄ ꯑꯗꯨꯒꯤ ꯑꯁ ꯋꯥꯁꯔꯨꯝꯗ ꯂꯦꯞꯄꯒ ꯑꯩꯗꯣ ꯐꯅꯦꯛꯇꯣ ꯑꯥ ꯃꯊꯛꯇ ꯁꯦꯠꯂꯒ ꯂꯩꯔꯤꯅꯦꯕ ꯃꯔꯛ ꯑꯗꯨꯝ ꯑꯃꯨꯛ ꯆꯡꯗ꯭ꯔꯦ ꯑꯗꯨꯒ ꯐꯣꯇꯣ ꯈꯔ ꯀꯥꯞꯄꯒ ꯑꯗꯨꯝ ꯌꯨꯝꯍꯜꯂꯦ ꯑꯩꯈꯣꯏꯗꯣ
ꯃꯣꯏꯅ ꯇꯧꯕ ꯉꯝꯕ꯭ꯔꯥ ꯈꯣꯏꯅ ꯇꯧꯕ ꯉꯝꯕ꯭ꯔꯥ ꯇꯧꯔꯣ ꯂꯥꯛꯏꯅꯦ
ꯍꯥ ꯍꯥ
ꯌꯥꯝ ꯍꯩꯄ ꯁꯥꯕꯗꯣ
ꯐꯣꯇꯣ ꯏꯁꯇꯦꯇꯁ ꯊꯥꯒꯠꯄꯗ ꯎꯏꯅꯦ
ꯎꯝ ꯎꯔꯝꯒꯅꯤ ꯎꯔꯝꯒꯅꯤ
ꯖꯪꯊꯥꯏꯅꯁꯨ ꯌꯥꯎꯋꯤꯅꯦ
ꯑ ꯌꯥꯎꯋꯦ
ꯎꯝ
ꯑꯩꯈꯣꯏ ꯄꯨꯂꯞꯅꯦ ꯅꯪꯁꯨ ꯑꯁꯤꯒꯨꯝꯕꯗꯣ ꯇꯧꯔꯛꯀꯅꯣ ꯍꯥꯏꯔꯒ ꯅꯪꯁꯨ ꯀ ꯍꯦꯛ ꯅꯪꯁꯨ ꯍꯦꯛ ꯍꯦꯛꯇ ꯍꯦꯛꯇ ꯀꯥꯎꯕ ꯃꯥꯜꯂꯦꯗ
ꯅꯠꯇꯦꯗꯥ ꯀꯥꯎꯗꯦ
ꯅꯍꯥꯟꯁꯨ ꯑꯗꯨꯃꯥꯏꯅ ꯇꯧꯋꯦ ꯍꯥꯏꯌꯦ ꯃꯤ ꯑꯃꯗꯒꯤ ꯇꯥꯏ ꯑꯩ
ꯍꯦ ꯌꯥꯝ ꯌꯥꯝꯅ ꯑꯥ ꯐꯥꯎꯔꯒ ꯑꯪ ꯑꯪ ꯌꯥꯝꯅ ꯐꯥꯎꯔꯒ ꯎꯝ ꯀꯩꯁꯨ ꯈꯟꯗꯕꯤꯗ ꯇꯧꯔꯛꯄ ꯃꯥꯜꯂꯦꯕ ꯅꯪꯒꯤꯗꯣ
ꯑꯥ ꯑꯩ ꯈꯪꯉꯦ ꯑꯩ ꯈꯪꯉꯦ ꯑꯗꯨꯒꯤ ꯋꯥꯔꯤꯗꯣ
ꯑꯥ ꯌꯥꯝ ꯇꯧꯏꯍꯦ ꯅꯪꯁꯨ ꯌꯥꯝ ꯉꯝꯃꯤꯍꯦ ꯑꯍꯦ ꯍꯦ
ꯑꯩꯁꯨ ꯏꯁꯥ ꯏꯁꯥ ꯏꯊꯟꯇ ꯈꯜꯂꯒꯅꯦ ꯏꯀꯥꯏꯕ ꯐꯥꯎꯔꯤꯅꯦ ꯈꯪꯕ꯭ꯔꯥ ꯑꯗꯨꯅꯦ ꯍꯦꯛꯇ ꯀꯥꯎꯊꯣꯛꯈꯤꯕ ꯍꯥꯏꯇꯥꯔꯦ ꯑꯩꯅ ꯈꯟꯕꯗ ꯑꯗꯨꯒ ꯀꯔꯤꯅꯣꯅꯦ ꯑꯩꯅ ꯇꯧꯔꯤꯖꯦꯅ
ꯔꯣ
ꯍꯧꯕꯗꯅꯦ ꯇꯧꯔꯤꯖꯦ
ꯑꯁ ꯑꯁꯤ ꯅꯨꯄꯤꯁꯤꯗꯤ ꯀꯩꯅꯣꯅꯦ ꯈꯂꯝꯒꯅꯤ ꯑꯗꯨꯗꯤ ꯍꯦ ꯍꯦ
ꯑꯗꯨꯅꯦ ꯍꯦꯛ ꯍꯧꯕꯒ ꯍꯧꯕꯒ ꯋꯥꯟ ꯇꯨ ꯊ꯭ꯔꯤꯅꯦ ꯇꯧꯔꯤꯁꯦ
ꯑꯥ ꯐꯖꯅ ꯎꯝ ꯁꯦꯠꯅ ꯇꯧꯔꯕ ꯃꯥꯜꯂꯦ ꯃ ꯅꯪꯒꯤꯁꯦ
ꯎꯝ
ꯅꯣꯏꯗꯤ ꯀꯩꯀꯩ ꯍꯤꯟꯖꯥꯡ ꯆꯥꯔꯤꯅꯣ ꯑꯗꯨꯗ ꯂꯩꯔꯤꯗꯣ
ꯉꯁꯤ ꯑꯥ ꯍꯋꯥꯏ ꯆꯥꯏꯌꯦ
ꯑꯥ ꯍꯋꯥꯏ ꯃꯨꯁꯣꯔꯤꯗꯣ
ꯃꯁꯣꯔꯤꯗꯣ ꯅꯠꯇꯦ
ꯑꯣ ꯃꯇꯔꯗꯣ ꯍꯋꯥꯏ ꯃꯇꯔꯗꯣ ꯑꯣ ꯑꯣ ꯑꯣ ꯍꯥꯎꯕ꯭ꯔꯣ ꯃꯣꯏ ꯆꯥꯛ ꯊꯣꯡꯕ ꯍꯩꯕ꯭ꯔꯣ
ꯑꯧ ꯍꯥꯎꯑꯦꯗ
ꯑꯣ
ꯑꯦ ꯇꯣꯂꯣꯞꯇꯤ ꯀꯌꯥ ꯄꯤꯒꯅꯤ ꯍꯥꯏꯑꯦ
ꯑꯗꯨꯗ ꯈꯪꯗꯦ
ꯑꯥ ꯑꯥ ꯊꯣꯛ ꯊꯣꯛꯄ ꯍꯥꯏꯕꯗꯨꯅꯤ ꯃꯇꯝ ꯌꯧꯔꯗꯤ ꯃꯣꯏꯅ ꯄꯤꯅꯤꯡꯕ ꯄꯤ ꯄꯤꯁꯅꯤ
ꯎꯝ ꯎꯝ ꯑꯩꯒꯤ ꯕꯦꯛꯒ꯭ꯔꯥꯎꯟ ꯃꯈꯣꯟꯁꯦ ꯇꯥꯕ꯭ꯔꯣ ꯅꯪ
ꯈꯤꯇꯪ ꯇꯥꯏ
ꯈꯣꯏ ꯁꯨꯋꯥꯏꯁꯦ ꯃꯤ
ꯑꯩꯈꯣꯏ ꯑꯅꯤꯒꯤ ꯀꯩꯅꯣ ꯌꯥꯝ ꯐꯖꯅ ꯇꯥꯕꯅꯤꯅꯀꯣ ꯍꯧꯖꯤꯛꯇꯤ ꯅꯦꯠ ꯑꯗꯨꯝ ꯅꯨꯡꯉꯥꯏꯗꯅ
ꯎꯝ
ꯍꯧꯖꯤꯛ ꯈꯛꯇ ꯐ꯭ꯔꯤ ꯑꯣꯏꯕ꯭ꯔꯣ ꯅꯪꯗꯣ
ꯑꯣ ꯍꯧꯖꯤꯛ ꯈꯛꯇ ꯐ꯭ꯔꯤ ꯑꯣꯏꯕ ꯑꯗꯨꯗꯨꯒꯤ
ꯑꯩꯒ ꯑꯩꯅ ꯋꯥꯔꯤ ꯁꯥꯟꯅꯁꯦ ꯍꯥꯏꯕ ꯀꯨꯏꯔꯤꯕꯅꯤ ꯅꯪꯅ ꯍꯧꯖꯤꯛ ꯈꯥꯛꯇ ꯇꯧꯔꯛꯑꯦꯕ
ꯎꯝ ꯅꯠꯇꯗꯤ ꯉꯁꯥꯏꯗꯩ ꯇꯧꯔ ꯂꯩꯔꯗꯣꯏꯅꯦ ꯅꯪ ꯅꯪꯕꯨ ꯐꯣꯟ ꯇꯧꯅꯤꯡꯉꯒ ꯂꯩꯔꯕꯅꯦꯕ
ꯑꯥ ꯑꯗꯨꯅꯦ ꯑꯗꯨꯅꯦ ꯉꯔꯥꯡ ꯅꯠꯇ꯭ꯔꯣ ꯈꯣꯏꯅꯤ ꯇꯧꯕꯗꯣ ꯉꯔꯥꯡ ꯇꯧꯕ꯭ꯔꯣ ꯁꯨꯝꯇꯧ ꯇꯧꯗ꯭ꯔꯤꯕꯣ ꯑꯩꯈꯣꯏꯅꯤ ꯑꯧ ꯑꯣ ꯑꯣ ꯑꯣ ꯑꯣ ꯌꯥꯝꯗꯕꯗꯣ ꯑꯧ ꯑꯣ ꯎꯄꯥꯏ ꯂꯩꯗꯦꯅꯦ ꯃꯄꯥꯟꯗ ꯂꯩꯕꯅꯤꯅ ꯅꯣꯔꯃꯦꯜ ꯀꯣꯜꯗꯗꯤ ꯇꯧꯕ ꯌꯥꯗ꯭ꯔꯦ ꯌꯥꯗ꯭ꯔꯦꯗꯅ